ꯐꯦꯡ
ꯎꯝ ꯌꯥꯝ ꯌꯥꯝ ꯉꯥꯡꯅꯤꯡꯉꯦ ꯏꯪꯂꯤꯁꯁꯨ
ꯑꯠꯆꯥ ꯍꯣꯔꯦꯟꯗꯤ ꯏꯪꯂꯤꯁ ꯈꯛꯇ ꯉꯥꯡꯕ ꯇꯥꯔꯦ ꯅꯪꯕꯨ ꯋꯥꯔꯤ ꯁꯥꯞꯁꯦ
ꯇ꯭ꯔꯣ
ꯇꯨꯝꯗꯕꯅꯤꯅ ꯈꯪꯗ꯭ꯔꯦꯅꯦ ꯑꯃꯨꯛꯀ ꯑꯁ ꯈꯪꯗ꯭ꯔꯦꯗ ꯏꯌꯥꯅꯤ ꯅꯨꯡꯊꯤꯟꯗ ꯇꯨꯝꯕ ꯉꯝꯅꯕ ꯅꯍꯥꯟꯗꯤ ꯅꯨꯡꯊꯤꯟꯗꯁꯦ ꯈꯔ ꯇꯨꯝꯃꯒ ꯑꯗꯨꯝ ꯅꯨꯡꯗꯥꯡꯗ ꯐ꯭ꯔꯦꯁ ꯑꯣꯏꯕꯅꯤꯕ ꯍꯟꯗꯛꯁꯦ ꯅꯨꯡꯊꯤꯟ ꯁꯨ ꯄꯨꯡ ꯇꯨꯝꯕ ꯌꯥꯗ꯭ꯔꯦ ꯑꯌꯨꯛꯁꯨ ꯑꯃꯥ ꯍꯧꯒꯠꯂꯗꯤ ꯇꯨꯝꯕꯁꯨ ꯌꯥꯗ꯭ꯔꯦ
ꯑꯧ ꯅꯁꯤ ꯅꯪꯒꯤ ꯅꯃꯥꯟꯅꯕꯗꯨꯅ ꯍꯥꯏꯕꯅꯤꯅꯦ ꯑꯌꯨꯛ ꯉꯟꯇꯥꯗ ꯀꯣꯜ ꯇꯧꯔꯛꯑꯦ ꯅꯪꯗꯣ
ꯑ ꯑꯃꯗꯣ ꯌ ꯑꯌꯨꯛ ꯉꯟꯇꯥ ꯀꯣꯜ ꯇꯣꯔꯦ
ꯑ ꯑꯗꯨꯒ ꯃꯥꯅ ꯃꯦꯁꯦꯁ ꯊꯥꯕꯗꯤ ꯌꯦꯡꯕꯤꯗꯦ ꯍꯥꯏꯌꯦ ꯅꯪꯗꯣ ꯌꯥꯝ ꯕꯤꯖꯤ ꯂꯩꯕ ꯁꯥꯏꯌꯦ ꯍꯥꯏꯌꯦ
ꯊꯕꯛ ꯌꯥꯝ ꯆꯤꯟꯕ ꯁꯥꯏꯌꯦ
ꯊꯕꯛ ꯆꯤꯜꯂꯒ ꯊꯕꯛ ꯆꯤꯜꯂꯒ ꯆꯤꯟꯕ ꯁꯥꯕ꯭ꯔꯣꯅꯦ ꯑꯩꯁꯦ
ꯑꯩ ꯑꯩꯉꯣꯟꯗ ꯑꯩꯕꯨꯗꯤ ꯈꯪꯉꯤꯗꯅ ꯃꯥꯗꯤ ꯈꯪꯗꯦꯗꯅꯥ
ꯆꯅ ꯍꯥꯏꯕꯤꯗꯕ꯭ꯔꯣ
ꯅꯪ ꯍꯥꯏꯗꯤ ꯅꯪꯅ ꯀꯣꯜ ꯇꯧꯔꯛꯇꯤ ꯃꯃꯥꯡꯗꯅꯦ ꯃꯥꯅ ꯇꯧꯔꯑꯒ ꯍꯥꯏꯕꯗꯑꯣ ꯑꯩꯅꯁꯨ ꯍꯥꯏꯕꯅꯦ ꯍꯣꯏ ꯑꯩꯒꯁꯨ ꯉꯁꯤꯒꯤ ꯐꯥꯎꯅꯗ꯭ꯔꯤ ꯑ ꯍꯥꯏꯕꯗꯤ
ꯇꯧꯔꯣꯏꯗ ꯑꯩ ꯇꯝ ꯁꯪꯗꯕꯩꯅꯤꯗ
ꯎꯝ
ꯃꯤ ꯑꯩꯉꯣꯟꯗ ꯍꯧꯖꯤꯛꯀꯣ ꯑꯦꯄꯣꯏꯟꯃꯦꯟ ꯂꯩꯕꯁꯦ ꯑꯃ ꯑꯅꯤ ꯑꯍꯨꯝ ꯃꯔꯤ ꯃꯉꯥ ꯇꯔꯨꯛꯅꯦ
ꯐꯩꯅꯦꯀꯣ ꯃꯤꯗꯤ ꯌꯥꯔꯦ ꯑ ꯑꯩ ꯑꯥꯎꯠ ꯇꯧꯔꯒꯦ ꯅꯪ ꯌꯥꯝꯃꯟꯈ꯭ꯔꯦ
ꯑꯁ ꯇꯧꯔꯦꯗꯀꯣ ꯇꯧꯔꯦꯗ ꯀꯣ
ꯅꯪ
ꯀꯩꯅꯣꯝꯃ ꯑꯩꯈꯣꯏꯒꯤ ꯐꯣꯟꯗ ꯗ꯭ꯋꯦꯜ ꯑꯦꯠ ꯍꯥꯞꯄꯗꯣ ꯅꯣꯏ ꯀꯔꯝꯕ ꯑꯦꯞ ꯌꯨꯁ ꯆꯧꯕ꯭ꯔꯣ
ꯀꯔꯤ ꯑꯦꯞꯁ ꯌꯨꯁ ꯇꯧꯅꯤꯡꯉꯥꯏ ꯂꯩꯕ꯭ꯔꯣ ꯁꯦꯇꯤꯡꯗ ꯆꯪꯉꯒ ꯁꯦꯝꯃꯅꯦ
ꯁꯦꯇꯤꯡꯅ ꯑꯩ ꯑꯩꯒꯤꯗꯤ ꯂꯩꯔꯝꯃꯣꯏ ꯑꯩ ꯎꯗꯦꯗ ꯃꯆꯥ
ꯑ ꯁꯦꯇꯤꯡꯗ ꯆꯪꯉꯒꯀꯣ ꯎꯝ ꯎ ꯀꯩꯅꯣ ꯑꯦꯞ ꯁꯔꯆ ꯇꯧꯑꯣ
ꯗꯨꯒ
ꯑꯗꯨꯒ ꯂꯩꯕꯅꯦ ꯑꯥ ꯑꯗꯨꯒ ꯅꯪꯅ ꯇꯧꯅꯤꯡꯕ ꯑꯦꯞꯁꯇꯣ ꯌꯦꯡꯉꯒ ꯑꯗꯨꯝ ꯗꯥꯏꯔꯦꯛ ꯇꯧꯕꯤꯔꯝ
ꯌꯦꯉꯦ ꯍꯣꯔꯦꯟ ꯃꯤꯠꯁꯦ ꯇꯥꯡꯕ ꯉꯝꯗ꯭ꯔꯦ ꯉꯁꯤꯁꯦ ꯑꯁ ꯅꯨꯡꯁꯥ ꯁꯥꯕ ꯌꯦꯕ ꯉꯁꯥꯏꯗꯣ ꯑꯩꯒꯤ ꯍꯦꯜꯃꯦꯠꯇꯨ ꯍꯨꯔꯥꯟꯈꯤꯕꯒꯤ ꯍꯦꯃꯦꯠꯇꯨ ꯃꯅꯤꯡꯒꯤ ꯇꯣꯡꯅꯤꯉꯥꯏꯗ ꯀꯩꯅꯣꯖꯤ ꯍꯥ ꯍꯦꯜꯃꯦꯠ ꯇꯪꯈꯥꯏꯗꯣ ꯑꯗꯨꯒ ꯃꯥꯒꯤ ꯂꯩꯇꯕ ꯅꯨꯡꯁꯥꯁꯨ ꯁꯥꯕ ꯍꯦꯜꯃꯦꯠꯁꯨ ꯂꯩꯇꯕ ꯃꯤꯠꯁꯨ ꯅꯥꯕ ꯉꯁꯤ ꯑꯩ ꯋꯥꯏ ꯌꯦꯕꯕꯣ ꯍꯦꯜꯃꯦꯠ ꯃꯥꯡꯕꯁꯤꯗꯤ
ꯎ
ꯑ ꯄꯩꯁꯥ ꯄꯩꯁꯥ ꯌꯥꯝ ꯂꯩꯅ ꯃꯥꯡꯉꯗꯤ ꯌꯥꯏꯕ ꯄꯩꯁꯥ ꯏꯁꯥ ꯂꯩꯇ꯭ꯔꯕ ꯃꯇꯝꯗ ꯁꯨꯃꯥꯏꯅ ꯇꯧꯕꯁꯦ ꯀꯥꯏꯕ
ꯂꯀꯅꯤꯗ ꯂꯀꯅꯤꯗ
ꯊꯔꯣꯗꯅ ꯅꯪ ꯁ ꯂꯤꯁꯤꯡ ꯑꯃ ꯑꯃꯕ
ꯏꯁꯤꯡ ꯀꯔꯤꯕ
ꯂꯤꯁꯤꯡ ꯑꯃ ꯑꯃ ꯊꯔꯥꯎꯕ
ꯑꯩ ꯄꯩꯁꯥ ꯂꯩꯕ꯭ꯔꯣ
ꯏꯇ꯭ꯔꯗꯤ
ꯑꯦ ꯑꯩꯗꯤ ꯆꯪꯕ꯭ꯔꯣ
ꯏꯁꯁ ꯅꯪꯒꯤ ꯇꯣꯂꯣꯞ ꯆꯪꯉꯤꯗꯗꯤ ꯅꯪꯗꯤ ꯊꯕꯛ ꯑꯅꯤ ꯇꯧꯔꯒ ꯇꯣꯂꯣꯞ ꯑꯃ ꯆꯪꯉꯒ ꯑꯃꯥꯗꯗꯤ ꯅꯪ ꯆꯪꯗ꯭ꯔꯁꯨ ꯑꯗꯨꯝ ꯑꯃꯗꯤ ꯆꯪꯈ꯭ꯔꯗꯤꯗꯤ
ꯎ ꯑꯃꯁꯨ ꯆꯪꯗꯔꯤ ꯋꯥꯠꯂꯤ ꯇ ꯂꯣ ꯐꯪꯅꯤꯡꯉꯦ
ꯑꯁ ꯑꯗꯨꯒ ꯅꯪꯒꯤ ꯑꯉꯥꯡ ꯑꯉꯥꯡꯅꯤ ꯃꯣꯏꯒꯤ ꯇꯣꯂꯣꯞ ꯆꯗꯤ
ꯄꯨꯅꯤ ꯋꯥꯂꯤꯅ
ꯊꯥ ꯂꯣꯏꯔꯦꯍꯦ ꯗꯦꯠ ꯉꯁꯤ ꯗꯦꯠ ꯑꯅꯤ ꯗꯦꯠ
ꯅꯍꯥꯟ ꯑꯩꯗꯤ ꯗꯦꯠ ꯑꯩꯠꯇꯤꯟ ꯐꯪꯕꯅꯦ
ꯃꯤꯁ ꯑꯣꯀꯦ
ꯗꯦꯠ ꯑꯩꯠꯇꯤꯟꯗ ꯐꯪꯕꯗꯣ ꯎꯝ ꯄꯩꯁꯥ ꯃꯌꯥꯝꯗꯣ ꯍꯧꯖꯤ ꯑꯃꯐꯥꯎ ꯂꯩꯇ꯭ꯔꯦ
ꯑꯗꯨꯗꯤ ꯑꯩ ꯍꯟꯗꯛꯇꯤ ꯑꯩꯉꯣꯟꯗ ꯀꯌꯥ ꯊꯥꯔꯛꯀꯗꯕ
ꯅꯨꯄꯥꯃ
ꯌꯥꯔꯦ ꯐꯃꯣꯗꯅ
ꯂꯨꯄꯥ ꯑꯃ ꯊꯥꯕꯤꯒꯦ
ꯂꯨꯄꯥ ꯑꯃ ꯊꯥꯔꯤꯅꯤꯅ ꯊꯥ ꯑꯃꯗ ꯂꯨꯄꯥ ꯑꯃꯈꯥꯛ ꯊꯥꯅꯤꯅ ꯆꯍꯤ ꯑꯃꯗ ꯂꯨꯄꯥ ꯇꯔꯥ ꯇꯔꯥꯅꯤꯊꯣꯐ ꯍ ꯇꯔꯥ ꯍꯨꯝꯗꯣꯏꯑ ꯍꯣꯏꯔꯖꯅ
ꯑꯗꯨꯐꯥꯎ ꯌꯥꯝꯃꯟꯈ꯭ꯔꯦ
ꯎꯁ ꯆꯥꯝꯃ ꯆꯥꯝꯃꯥ ꯊꯥꯔ ꯆꯍꯤ ꯑꯃꯗ ꯂꯤꯁꯤꯡ ꯑꯃꯈꯛꯛꯇꯊꯔꯛꯀꯅꯤ
ꯊꯥ ꯈꯨꯗꯤꯡ ꯍꯤꯗꯥꯛ ꯂꯩꯕꯅꯤꯅꯨꯀꯣ ꯄꯩꯁꯥꯁꯨ ꯂꯩꯔꯝꯗꯦ ꯑꯩꯒꯤꯗꯃꯛ ꯑꯩ ꯀꯔꯤꯁꯨ ꯂꯩꯗꯦꯗ ꯑꯩ ꯑꯗꯨ ꯑꯗꯨꯝ ꯊꯥꯒꯠꯆꯕꯩꯁꯨ ꯂꯩꯌꯦ ꯑꯗꯨꯒ ꯑꯗꯨꯝ
ꯀ ꯀꯥꯏꯗ ꯍꯥꯀꯠꯆꯕ꯭ꯔꯣ
ꯈꯣꯡꯒꯨꯝꯕꯗꯣ ꯍꯧꯖꯤꯛ ꯂꯧ ꯃꯇꯝ ꯑꯣꯏꯕꯒꯤ ꯅꯍꯥꯟ ꯅꯪ ꯗꯣꯛꯇꯔ ꯌꯦꯡꯕꯗ ꯄꯩꯁꯥ ꯌꯥꯝ ꯆꯠꯈ꯭ꯔꯦ ꯑꯗꯨꯒ ꯍꯤꯗꯥꯛꯀꯨꯝꯕ ꯂꯩꯕ ꯑꯗꯨꯒ ꯑꯦꯕ꯭ꯔꯤ ꯃꯟꯠꯁꯦ ꯁꯟꯁꯀ꯭ꯔꯤꯟꯁꯦ ꯑꯩ ꯑꯗꯨꯝ ꯂꯩꯗꯕ ꯌꯥꯗꯦꯕꯀꯣ ꯑꯩꯒꯤꯗꯨꯝ ꯃꯆꯥ ꯑꯣꯏꯔꯒ ꯌꯥꯝ ꯃꯃꯜꯁꯨ ꯌꯥꯝ ꯇꯥꯡꯉꯦꯕꯀꯣ ꯑꯩꯅ ꯗꯣꯛꯇꯔ ꯌꯦꯡꯒ ꯂꯩꯕꯅꯤꯅ ꯑꯗꯣ ꯑꯗꯨꯝ ꯊꯥ ꯑꯃꯗ ꯇꯩꯕ ꯂꯣꯏꯑꯦꯕ ꯀꯣꯟꯅꯗꯕꯁꯨ ꯌꯥꯎꯋꯦꯕ ꯑꯗꯣ ꯑꯦꯕ꯭ꯔꯤ ꯃꯟꯁ ꯑꯗꯨꯝ ꯂꯩꯌꯦ
ꯅꯨꯄꯤ ꯃꯆꯥꯗꯤ ꯏꯁꯀꯤꯟ ꯀꯦꯌꯔꯁꯨ ꯇꯧꯋꯤꯀꯣ ꯌꯥꯝ ꯇꯧꯋꯤꯀꯣ
ꯌꯥꯝ ꯇꯧꯗꯦꯗ ꯐꯅꯤꯉꯥꯏ ꯁꯤꯜꯂꯤꯅꯤꯁꯦ ꯑꯩ ꯏꯁꯀꯤꯟ ꯀꯦꯌꯔ ꯅꯠꯇꯦ ꯁꯤꯗꯤ ꯗꯣꯛꯇꯔꯒꯤ ꯍꯤꯗꯥꯛꯇꯨ ꯇꯩꯔꯤꯕꯅꯦ ꯃꯥꯏꯗꯣ ꯍꯥꯏꯗꯤ ꯑꯩ ꯃꯥꯏꯗꯣ ꯍꯧꯖꯤꯛ ꯍꯧꯖꯤꯛꯇꯤ ꯐꯔꯦꯕꯀꯣ ꯈꯔ
ꯎꯝ
ꯀꯩ ꯍꯥꯏꯒꯗ꯭ꯔꯥ ꯈꯪꯗꯦ ꯑꯗꯨ ꯂꯩꯔꯦ ꯑꯗꯨꯒ ꯍꯛꯆꯥꯡꯒꯤꯁꯨ ꯑꯃꯨꯛ ꯂꯩꯒꯦ ꯑꯩꯗꯣ ꯄ꯭ꯔꯣꯕ꯭ꯂꯦꯝ ꯂꯩ ꯌꯥꯝꯅ ꯊꯥꯒꯤ ꯄ꯭ꯔꯣꯕ꯭ꯂꯦꯝ ꯂꯩꯕ ꯑꯗꯨꯒꯤ ꯗꯣꯛꯇꯔꯁꯨ ꯌꯦꯡꯕꯅꯦ ꯑꯗꯨꯒ ꯑꯃꯨꯛꯀ ꯌꯨꯝꯗ ꯊꯥꯕ ꯑꯗꯨꯒ ꯁꯤꯗ ꯂꯩꯕ ꯔꯦꯟꯒꯤ ꯑꯗꯨ ꯑꯗꯥ ꯄꯩꯁꯥ ꯌꯥꯝ ꯆꯠꯄꯅꯦ
ꯑꯣꯈꯦ
ꯌꯥꯝ ꯆꯠꯄꯒꯤꯅꯦ ꯄꯩꯁꯥ ꯆꯠꯇ꯭ꯔꯗꯤꯅꯦ ꯑꯩꯉꯣꯟꯗ ꯑꯗꯨꯝ ꯄꯩꯁꯥ ꯊꯥ ꯈꯨꯗꯤꯡ ꯂꯦꯝꯕꯅꯦ ꯂꯦꯝꯕꯒꯤ ꯃꯔꯨꯞ ꯁꯥꯟꯅꯕ ꯉꯝꯕꯅꯤꯅꯩ ꯑꯗꯣ ꯍꯧꯖꯤꯀꯥꯟꯗꯤ ꯁꯥꯟꯅꯗ꯭ꯔꯦ ꯃꯔꯨꯞꯇꯣ ꯑꯩꯗꯣ ꯋꯥꯔꯕ ꯃꯔꯨꯞ ꯁꯥꯟꯅꯔꯗꯤ ꯊꯕꯛ ꯇꯧꯗꯕ ꯌꯥꯔꯣꯏꯗꯕꯀꯣ ꯑꯗꯨꯒꯤ ꯎꯝ ꯂꯦꯞꯄꯦ ꯃꯇꯝ ꯈꯔ ꯑꯗꯨꯝ ꯃꯇꯝ ꯈꯔ ꯂꯩꯔ ꯑꯃꯨꯛ ꯁꯥꯟꯅꯕ ꯌꯥꯏ
ꯁꯥꯟꯅꯥꯕꯤꯌꯨ ꯁꯥꯟꯅꯥꯕꯤꯌꯨ ꯄꯩꯁꯥꯁꯤꯗꯤ ꯅ ꯑꯗꯨꯝ ꯂꯥꯛꯇꯤ ꯂꯥꯛꯀꯅꯤ ꯁꯤꯖꯤꯅꯒꯅꯤ ꯗꯨꯒ ꯁꯤꯖꯤꯟꯅꯕ ꯍꯩꯇ꯭ꯔꯗꯤ ꯃꯥꯡꯈꯤꯅꯤꯅꯦ
ꯎꯝ ꯆꯨꯝꯕꯅꯦ
ꯎꯝ ꯅꯪ ꯀꯨꯏꯔꯔꯣꯏꯗꯅ ꯂꯨꯍꯣꯡꯈ꯭ꯔꯅꯤꯅ ꯅꯪꯒꯤ ꯂꯨꯍꯣꯡꯕꯒꯤꯁꯨ ꯀꯔꯕ ꯒꯥꯎꯟ ꯗ꯭ꯔꯦꯁ ꯁꯦꯝꯅꯤꯉꯥꯏ ꯄꯩꯁꯥ ꯁꯦꯝ ꯁꯦꯚꯤꯡ ꯇꯧꯕ ꯍꯧꯔꯣ
ꯇꯧꯒꯦ ꯇꯧꯒꯦ ꯍꯥꯢꯁ ꯁꯦꯕꯤꯡꯒ ꯇꯧꯅꯤꯡꯗꯔ꯭ꯦꯗ ꯀꯔꯤ ꯇꯧꯒꯦꯔꯥ ꯑꯩꯁꯤꯕꯨ ꯌꯨꯝ ꯄꯥꯟꯈꯤꯒꯗ꯭ꯔꯣ ꯁꯦꯁ
ꯖꯣꯀꯔ ꯕꯣꯏꯗ ꯇ ꯄꯥꯟꯈꯔꯣꯗꯅꯥ
ꯅꯪꯁꯨ ꯑꯗꯨ ꯉꯛꯇ ꯍꯥꯏꯌꯦꯅꯦ ꯀꯔꯤꯒꯤꯔꯣ ꯖꯦꯂꯁꯔꯣ
ꯑꯠ ꯄꯥꯥꯂꯣ ꯍꯥꯏꯕꯗ ꯖꯂꯦꯁ ꯀꯃꯥꯏꯅ ꯀꯥ ꯑꯁ ꯂꯣꯏꯔꯦ ꯏꯩꯅꯄꯥꯜ ꯃꯉꯣꯟꯗ ꯀꯔꯤ ꯌꯨꯝ ꯄꯥꯟꯒꯦꯔꯣ ꯍꯥꯏꯔꯗꯤ ꯖꯦꯂꯁ ꯀꯥ ꯍꯥꯏ ꯑꯗꯨꯣꯏ ꯒꯌ꯭ꯥꯟ ꯇꯥꯕ ꯌꯥꯏ ꯑꯗꯨꯕꯨ ꯃꯉꯣꯟꯗ ꯌꯨꯝ ꯄꯥꯜꯂꯣꯔꯒ
ꯑꯗꯨꯅꯦꯅ ꯑꯗꯣ ꯅꯨꯄꯥ ꯉꯛꯇ ꯑꯗꯨꯝ ꯍꯥꯏꯕꯅꯦ ꯌꯥꯝ ꯃꯅꯩꯌꯦꯅꯦ ꯀꯩꯅꯣꯅꯦ ꯑꯗꯨꯨꯝ ꯃꯤ ꯐꯩ ꯍꯥꯏ ꯀꯩꯗꯧꯁꯦ ꯕꯨ ꯂꯣꯏ ꯇꯤꯟꯅꯔꯒ ꯂꯩꯕꯅꯦ ꯑꯗꯣ ꯑꯩ ꯀꯔꯤ ꯇꯧꯁꯦ ꯍꯥꯏꯕꯔꯣ
ꯎꯝ
ꯅꯨꯡꯁꯤꯕꯗꯣ ꯐꯥꯎꯗ꯭ꯔꯒ ꯀꯔꯤꯒꯤ ꯌꯨꯝ ꯄꯥꯟꯒꯦꯔꯣ
ꯅꯪꯕꯨ ꯅꯤꯇꯤꯒꯤ ꯅꯪꯕꯨ ꯅꯤꯇꯤ ꯑꯦꯕ꯭ꯔꯤꯗꯦ ꯅꯪꯉꯣꯟꯗ ꯀꯣ ꯇꯧ ꯂꯩꯔꯒ ꯃꯥꯕꯨ ꯅꯨꯡꯁꯤꯗꯦ ꯃꯥꯅ ꯅꯪꯕꯨ ꯅꯨꯡꯁꯤꯔꯤꯗꯨ ꯅꯪ ꯍꯥꯏ ꯈꯪꯗꯕ꯭ꯔꯣ
ꯃꯥꯅ ꯑꯩ ꯀꯔꯤꯒꯤ ꯅꯨꯡꯁꯤꯒꯦꯔꯣ
ꯅꯨꯕꯥꯅꯤ ꯋꯥꯔꯤ ꯁꯥꯔ ꯂꯩꯕꯗꯣ ꯑꯩꯉꯣꯟꯗ ꯂꯣꯏꯅ ꯍꯥꯏꯔꯛꯄꯅꯤꯀꯣ
ꯕꯥꯅꯤ ꯋꯥꯔꯤ ꯁꯥꯔꯒ ꯅꯨꯡꯁꯤꯅꯕꯒꯤ ꯋꯥꯔꯤ ꯁꯥꯕ꯭ꯔꯣ ꯃꯥꯅ ꯑꯩ ꯅꯨꯡꯁꯤꯕ ꯍꯥꯏꯕ꯭ꯔꯣ ꯅꯪꯉꯣꯟꯗ
ꯅꯨꯡꯁꯤꯗꯤ ꯍꯥꯏꯗꯦꯗ ꯑꯣꯏꯔꯁꯨ ꯃꯥꯅꯅꯕꯗꯤ ꯈꯥꯏꯕꯒꯤ ꯋꯥꯔꯤꯗꯣ ꯍꯥꯏꯅꯩꯅꯤ
ꯀꯔꯤ ꯀꯔꯤ ꯌꯥꯝ ꯈꯥꯏꯗꯕꯅꯦ ꯄꯥꯏꯌꯥꯝ ꯁꯥ
ꯌꯥꯝ ꯍꯥꯏꯌꯦꯅ ꯍꯥꯏꯌꯦ ꯃꯥꯅ ꯑꯗꯨꯒ
ꯑꯗꯨ ꯍꯥꯏꯌꯦꯦꯅ ꯑꯩꯗꯤ ꯑꯗꯨꯝ ꯏꯕꯥꯅꯤ ꯈꯥꯏꯕ꯭ꯔꯣ
ꯑꯗꯨ ꯈꯔ ꯈꯔ ꯈꯥꯏꯌꯦ ꯍꯥꯏꯔꯤꯗꯨꯗꯤ
ꯎꯝ
ꯋꯥꯔꯤ ꯁꯥꯕꯗꯣ ꯅꯪꯅ ꯍꯧꯗꯕꯒꯤ ꯃꯥꯗ ꯋꯥꯔꯤ ꯁꯥꯕ ꯍ ꯌꯥꯗ꯭ꯔꯦ ꯀꯥꯏꯅ ꯍꯥꯏꯔꯗꯤ
ꯑꯗꯨ ꯑꯩꯅ ꯀꯔꯤ ꯍꯧꯒꯦ ꯍꯥꯏꯕ꯭ꯔꯣ ꯑꯩꯅ ꯀꯔꯤ ꯍꯧꯁꯤꯔꯣ ꯑꯗꯩ ꯑꯩꯅ ꯀꯔꯤ ꯋꯥꯔꯤ ꯍꯧꯁꯤꯔꯔꯕ ꯑꯗꯨꯝ ꯁꯨꯃꯥꯏ ꯋꯥꯔꯤ ꯁꯥꯟꯅꯕꯁꯦ ꯃꯉꯣꯟ ꯃꯉꯣꯟꯗ ꯁꯥꯟꯅꯔꯒꯁꯨ ꯀꯔꯤ ꯍꯥꯏꯅꯤ ꯌꯥꯝ ꯗꯣꯡ ꯗꯣꯡꯗꯤ ꯉꯥꯡ ꯉꯥꯡꯗꯤ ꯉꯥꯡꯉꯦ ꯑꯗꯨ ꯑꯣꯏꯔꯒꯁꯨ ꯋꯥꯔꯤ ꯁꯥꯟꯅꯕ ꯁꯥꯟꯅꯕꯗꯣ ꯈꯔꯛꯇꯤ ꯍꯥꯏꯗꯤ ꯇꯣꯉꯥꯟ ꯇꯣꯉꯜꯂꯦꯕꯀꯣ
ꯑꯆꯥ
ꯑꯗꯨ ꯑꯩ ꯈꯪꯗꯦ ꯄꯍꯥꯏ ꯍꯥꯏꯒꯅꯨꯀꯣ ꯑꯗꯨꯃꯥꯏꯅ ꯎ
ꯑꯩꯒꯗꯤ ꯂꯨꯍꯣꯡꯕ ꯌꯥꯕ ꯃꯉꯣꯟꯗꯗꯤ ꯌꯥꯗꯕ
ꯎꯝ ꯌꯥꯎꯔꯦ ꯃꯥꯒꯤꯦ ꯅꯪꯗꯤ ꯁꯤꯒꯨꯝꯕ ꯌꯥꯝ ꯉꯥꯡꯉꯦꯕ ꯃꯥꯗꯤ ꯁꯨꯃꯥꯏꯅ ꯉꯥꯡꯗꯕꯅꯦ
ꯑꯗꯨꯒꯤ ꯑꯩꯅ ꯑꯗꯨꯒꯤ ꯑꯩꯅ ꯍꯦꯟꯕ꯭ꯔꯣ ꯃꯥꯗꯒꯤ
ꯐꯥꯒꯤꯗꯤ ꯇꯧꯋꯦꯕꯀꯣ ꯃꯥꯗꯣ ꯀꯔꯤ ꯃꯥꯅ ꯅꯍꯥꯟꯅꯣ ꯑꯩꯉꯣꯟꯗ ꯐꯒꯤ ꯇꯧꯕꯗꯣ ꯎ ꯐꯥꯒꯤ ꯇꯧꯔꯒꯗꯤ ꯍꯥꯏꯕꯅꯦꯕ ꯑꯗꯨꯒꯨꯝꯕꯗꯤ ꯀꯩꯁꯨ ꯈꯟꯗꯦꯕꯀꯣ ꯐꯒꯤ ꯇꯧꯔꯥ ꯅꯨꯡꯁꯤꯌꯦ ꯍꯥꯏꯕꯗꯣ ꯑꯗꯨꯃꯥꯏꯅ ꯍꯥꯏꯌꯦ ꯑꯩꯅ ꯑꯩꯅ ꯍꯠꯄꯗꯤ ꯋꯥꯔꯣ ꯑꯩ ꯑꯗꯨ ꯈꯪꯗꯦꯅ ꯍꯥꯏꯕꯀꯣ ꯑꯩꯗꯤ ꯑꯁꯤꯒꯨꯝꯕ ꯈꯪꯗꯦ ꯍꯥꯏꯔꯒ ꯑꯗꯨꯒꯤ ꯑꯗꯨꯝ ꯋꯥꯔꯤꯗꯣ ꯃꯈꯥ ꯇꯥꯗ꯭ꯔꯕ ꯑꯩꯅ ꯑꯗꯨꯝ ꯈꯪꯗꯦ ꯍꯥꯏꯕꯒꯤ ꯑꯗꯨꯒ ꯑꯃꯨꯛꯀ
ꯑꯦ ꯑꯩꯅ ꯑꯩꯅ ꯉꯝꯕꯅꯤꯅ ꯃꯥꯅ ꯉꯝꯗꯕꯅꯤꯅ
ꯑꯗꯨꯒ ꯑꯃꯨ ꯋꯥꯔꯤ ꯁꯥꯟꯅꯕꯒ ꯅꯍꯥꯟ ꯍꯥꯏꯕꯗꯨꯣꯒ ꯇꯧꯋꯦ ꯑꯩꯗꯤ ꯀꯥꯎꯈ꯭ꯔꯦ ꯍꯥꯏꯕ
ꯑꯗꯨꯅꯤꯅꯦꯃꯕꯨꯣ ꯋꯥꯔꯤꯔ ꯁꯗꯣ
ꯋꯥꯔꯤ ꯁꯥ ꯋꯥꯔꯤꯗꯨ ꯂꯣꯏꯅ ꯁꯥꯎꯒꯗꯕꯅꯤꯅ
ꯀꯃꯥꯏꯅ ꯇꯧꯁꯤꯔꯣ ꯀꯃꯥꯏꯅ ꯅꯪ ꯀꯦ ꯑꯃꯛꯡꯕ꯭ꯔꯣ ꯄꯤꯛꯄ꯭ꯔꯣ ꯅꯪ ꯀꯃꯥꯏꯅ ꯇꯧꯕ꯭ꯔꯣ ꯀꯥꯏꯗꯤ ꯀꯥꯕ꯭ꯔꯣ ꯅꯪ ꯍꯥꯡꯕꯛ ꯍꯥꯡꯒꯗꯕꯅꯤ ꯅꯦ
ꯐꯔꯤ ꯅꯕ ꯑꯗꯨꯝ ꯅꯣꯡꯃꯦꯔꯗ ꯋꯥꯔꯤꯔꯤ ꯁꯥꯏꯅ
ꯍꯥꯥ
ꯑꯗꯨꯝ ꯋꯥꯔꯤ ꯁꯥꯟꯅꯔ ꯑꯗꯨꯝ ꯋꯥꯔꯤ ꯂꯩꯕꯅꯤꯍꯦ ꯍꯥꯏꯔꯗꯤ ꯀꯔꯤ ꯑꯗꯨꯃꯥꯏꯅ ꯀꯔꯤ ꯀꯌꯥꯝ ꯋꯥꯡꯕ꯭ꯔꯣ ꯀ ꯊꯤꯕ ꯑꯗꯨꯃꯥꯏꯅ ꯍꯪꯉ ꯂꯩꯕ꯭ꯔꯣ ꯃꯤꯉꯣꯟꯗ
ꯑꯗꯨ ꯅꯅꯥꯒꯥꯅꯤꯁ ꯋꯥꯔꯤ ꯁꯥꯕ ꯂꯣꯏꯔꯕꯣ
ꯎ ꯀꯔꯤ ꯋꯥꯔꯤ
ꯋꯥꯔꯤ ꯍꯥꯏꯕꯗꯨꯣ ꯑꯗꯨꯝ ꯋꯥꯔꯤꯅꯤ ꯀꯩꯅꯣ ꯋꯥꯔꯤ ꯂꯩꯇ꯭ꯔꯕꯣꯕꯥ
ꯀꯔꯤ ꯑꯗꯨꯝ ꯏꯕꯥꯅꯤ ꯋꯥꯔꯤ ꯁꯥꯟꯅꯕꯗ ꯆꯥꯛ ꯆꯥꯕꯒꯤ ꯃꯔꯝ ꯑꯗꯨꯒ ꯃꯥ ꯉꯁꯤ ꯀꯔꯤ ꯇꯧꯕ ꯑꯩꯅ ꯀꯔꯤ ꯇꯧꯕ ꯑꯁꯤꯒꯨꯝꯕ ꯋꯥꯔꯤꯅꯤꯅꯦ ꯑꯗꯨꯒ ꯃꯥ ꯈꯪꯗꯩ ꯃꯥꯒꯤ ꯂ ꯌꯥꯝ ꯍꯥꯏꯕꯅꯦ ꯑꯩꯉꯣꯟꯗꯁꯨ ꯍꯪꯉꯦ ꯑꯗꯨꯝ ꯍꯥꯏꯌꯦ ꯄꯪꯈꯥꯏ ꯍꯥꯏꯕ ꯄꯪꯈꯥꯏ ꯍꯥꯏꯕ ꯋꯥꯗꯨꯕꯨ ꯑꯩꯅ ꯄꯪꯀꯥ ꯐꯥꯖꯒꯗ꯭ꯔꯣ ꯑꯁ
ꯑꯗ ꯑꯩꯕꯨꯗꯤ ꯀꯔꯤ ꯊꯥꯖꯕ꯭ꯔꯣ
ꯑꯩ ꯅꯪꯉꯣꯟ ꯊꯥꯖꯠꯕꯣ
ꯊꯥꯖꯗꯦ
ꯑꯩꯅ ꯍꯥꯏꯗꯤ ꯏꯗꯤ ꯑꯗꯨꯃꯥꯏꯅ ꯍꯥꯏꯔ ꯅꯨꯄꯤꯗꯤ ꯑꯗꯨꯃꯥꯏꯅ ꯀꯣꯏꯔ ꯂꯩꯛꯑꯦ ꯅꯪꯅ ꯊꯥꯖꯔꯂꯛꯏ ꯑꯗꯨꯗꯤ
ꯎ ꯀꯣꯏꯔꯝꯒꯅꯤ ꯑꯗꯨꯗꯤ ꯑꯩ ꯀꯅꯥꯣ ꯈꯪꯕ꯭ꯔꯣ ꯅꯪꯁꯨꯦ ꯌꯥꯝ ꯈꯥꯏꯕ ꯍꯩꯕꯗꯨꯅꯤ
ꯎꯝ ꯅꯨꯄꯥꯗꯤ ꯈꯥꯏꯕ ꯏ ꯇ꯭ꯔꯦꯗꯤ
ꯎ ꯈꯥꯏꯌꯣꯅ ꯑꯗꯨ ꯈꯥꯏꯔꯒ ꯀꯣꯏꯔꯣꯅ ꯑꯗꯨ ꯑꯩꯉꯣꯟꯗ ꯀ꯭ꯔꯤ ꯍꯥꯏꯕ꯭ꯔꯣ ꯈꯥꯏꯒꯦꯅ ꯀꯣꯏꯒꯦꯅ ꯀꯣꯏꯦꯅꯗꯣ ꯑꯩꯗꯤ ꯀꯔꯤ ꯉꯥꯎꯈꯔꯣ ꯅꯪꯅ ꯈꯥꯏꯔꯒ ꯅꯪꯅ ꯅꯨꯄꯤ ꯃꯌꯥꯝ ꯈꯥꯏꯔ ꯑꯩ ꯅꯪꯉꯣꯟꯗ ꯉꯥꯎꯒꯗ꯭ꯔꯣ
ꯑ ꯑ ꯅ
ꯄꯔꯒ
ꯑꯩꯅ ꯅꯪ ꯃꯨꯛꯈꯥꯏꯔꯒ ꯅꯪꯅ ꯂꯨꯍꯣꯡ ꯆꯦꯔꯒ ꯌꯥꯔꯤꯗꯨꯗꯤ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
ꯀꯗꯕ꯭ꯔꯣ
ꯌꯥꯝꯅ ꯅꯨꯄꯥꯗ ꯌꯥꯝꯅ ꯈꯥꯏꯕ ꯀꯟꯕ ꯌꯥꯝ ꯄꯣꯄꯨꯂꯔ ꯑꯣꯏꯕ ꯄꯥꯝꯗꯦ
ꯑꯦ ꯅꯪ ꯌꯥꯗ꯭ꯔꯦ
ꯄꯣꯄꯨꯂꯔ ꯑꯣꯏꯕ ꯄꯥꯝꯗꯦ ꯑꯩꯗꯤ
ꯑꯗ ꯅꯪ ꯌꯥꯗ꯭ꯔꯦ ꯌꯥꯅꯤꯡꯗ꯭ꯔꯦ
ꯎꯝ ꯑꯗꯨ ꯅꯪ ꯌꯥꯅꯤꯡꯅꯤꯉꯥꯏ ꯁꯤꯜꯂꯣꯅ ꯑꯩꯉꯣꯟꯗ ꯀꯔꯤ ꯍꯥꯏꯕ꯭ꯔꯣ
ꯍ ꯑꯩ ꯑꯗꯨꯒꯤꯅꯤ ꯅꯩꯁꯤꯜꯂꯒꯦ ꯅꯪꯉꯣꯟꯗ